ꯇꯣ
ꯀꯩꯗꯧꯔ꯭ꯃꯤꯅꯣ
ꯑꯩ ꯉꯍꯥꯛꯇꯪ ꯔꯤꯨꯁ ꯌꯦꯡꯉꯝꯕꯅꯤꯗ ꯏꯟꯁꯇꯥꯒ꯭ꯔꯥꯝꯒꯤ
ꯍꯜꯂꯣ
ꯑꯥ ꯑꯥ ꯇꯥꯕ꯭ꯔꯣ
ꯇꯥꯔꯦ ꯇꯥꯔꯦ ꯀꯩꯗꯧꯔꯝꯃꯤꯅꯣ
ꯀꯩꯅꯣ ꯔꯤꯜꯁ ꯈꯔ ꯌꯦꯡꯉꯝꯕꯅꯦ ꯏꯟꯁꯇꯥꯒ꯭ꯔꯥꯝꯒꯤ
ꯑꯣ
ꯅꯪꯗꯤ ꯀꯩꯗꯧꯔꯝꯃꯤꯅꯣ
ꯂꯩꯔꯝꯕꯅꯤꯗ ꯑꯩꯗꯣ ꯉꯁꯤꯗꯤ ꯉ ꯍꯧꯒꯠꯂꯦ ꯑꯩꯈꯣꯏ ꯏꯕꯥ ꯑꯩꯈꯣꯏ ꯏꯕꯥꯏꯅ ꯏꯆꯦꯗꯣ ꯑꯝꯇ ꯑꯗ ꯊꯤꯜꯂꯨꯁꯑꯣꯅ ꯑꯗꯨ ꯊꯤꯜꯂꯨꯔꯦ ꯑꯗꯨ ꯀ ꯍꯜꯂꯑꯦ ꯍꯜꯂ ꯐꯃꯨꯡꯒ ꯁꯥꯡꯅ ꯇꯤꯡꯊꯣꯛꯏ
ꯑꯣ
ꯇꯨꯝꯁꯤꯠꯀ ꯐꯥꯗꯦꯕ ꯉꯔꯥꯡ
ꯑꯥ ꯀꯔꯤꯒꯤ ꯐꯥꯔ ꯋꯥ
ꯊꯦꯡ ꯇꯨꯝꯕ
ꯑꯣ ꯅꯣꯏ ꯑꯗꯥꯏꯗꯗꯤ ꯅꯣꯡ ꯇꯥꯗ꯭ꯔꯣ
ꯅꯣꯡ ꯈꯔ ꯈꯔ ꯑꯝꯃꯦ ꯑꯗꯣ ꯍꯥꯏꯗꯤ ꯌꯥꯝ ꯀꯟꯅ ꯇꯥꯕꯗꯤ ꯇꯥꯁꯤ
ꯑꯣ ꯍꯣꯏ ꯁ꯭ꯋꯥꯏꯗꯗꯤ ꯅꯣꯡ ꯍꯥꯏꯖꯔꯤꯅꯦ ꯀꯟꯅ
ꯑꯁ ꯅꯨꯡꯉꯥꯏꯖꯔꯔꯕꯅꯤꯗ
ꯑꯥ ꯍꯣꯏ ꯅ ꯅꯣꯡ ꯇꯥꯕꯁꯦ ꯃꯅꯤꯄꯨꯔꯗꯁꯨ ꯅꯣꯡ ꯇꯥꯔꯒꯗꯤ ꯂꯧꯁꯤꯡꯗꯣ ꯈꯔ ꯐꯒꯗꯧ ꯅꯤꯅꯦꯍ
ꯅꯣꯡꯖꯦ ꯅꯣꯡꯁꯨ ꯇꯥꯗ꯭ꯔꯦꯅꯦ ꯅꯣꯡ ꯇꯥꯒꯗꯕ ꯇꯥꯏꯃꯤꯡ ꯇꯥꯈꯤꯗ꯭ꯔꯦꯅꯦ ꯑꯗꯨꯗꯨꯅ ꯂꯧꯁꯤꯡꯁꯦ ꯍꯧꯖꯤꯛꯁꯦ ꯋꯥꯅꯔꯅꯤ ꯇꯧꯔꯤꯁꯦ ꯈꯔ ꯀꯦꯅꯦꯜꯗ ꯏꯁꯤꯡ ꯏꯁꯤꯡ ꯂꯩꯍꯧꯕ ꯀꯥꯡꯕꯨꯗꯨꯗꯤ ꯅꯨꯡꯉꯥꯏꯕ
ꯑꯣ
ꯏꯁꯤꯡ ꯐꯪꯗꯕ ꯖꯒꯥꯗꯗꯤ ꯋꯥꯕ ꯇꯧꯔꯤꯁꯤ
ꯑꯣ
ꯑꯁ ꯈꯪꯗ꯭ꯔꯦꯅꯦ ꯇꯧꯔꯤꯁꯦ ꯅꯣꯏ ꯑ.... ꯃꯅꯤꯄꯨ꯭ꯔꯗꯗꯤ ꯀꯩꯅꯣꯒꯤ ꯕꯣꯠꯀꯤ ꯂꯥꯡꯕ ꯈꯣꯠꯄ ꯇꯧꯗ꯭ꯔꯣ
ꯇꯧ ꯍꯧꯖꯤꯛꯇꯤ ꯌꯥꯝ ꯀꯟꯅ ꯀꯩꯅꯣ ꯇꯧꯗ꯭ꯔꯤꯗ ꯍꯧꯕꯨꯗꯤ ꯍꯧꯔꯅꯤ
ꯑꯣ ꯍꯧ ꯍꯧꯕꯨꯗꯤ ꯍꯧꯔꯅꯦꯕꯀꯣ
ꯑ ꯑꯩꯈꯣꯏ ꯀꯩꯅꯣꯒꯤꯁꯨ ꯀꯣꯂꯦꯖꯀꯤꯁꯨ ꯍꯧꯔꯛꯇꯣꯔꯦꯕꯀꯣ ꯑꯗꯨ ꯃꯣꯏ ꯍꯧꯖꯤꯛ ꯀꯟꯅ ꯗꯤꯄꯥꯔꯠꯃꯦꯟ ꯗꯤꯄꯥꯔꯠꯃꯦꯟ ꯆꯠ ꯆꯠꯇꯅꯕꯨꯗꯤ ꯇꯧꯅꯔꯤꯕꯅꯤ ꯀꯦꯟꯗꯤꯗꯦꯠꯁꯤꯡꯗꯣ ꯅꯠꯇꯦ ꯀꯦꯝꯄꯤꯌꯦꯟ ꯃꯛꯇꯤ ꯅꯠꯇꯦ ꯍꯥꯏꯗꯤ ꯃꯣꯏ ꯀꯩꯅꯣꯒꯤ ꯗꯤꯄꯥꯔꯠꯃꯦꯟꯒꯤ ꯍꯧꯖꯤꯛꯇꯣ ꯁꯤꯃꯤꯁꯇꯔ ꯂꯣꯏꯁꯟꯅꯔꯛꯄꯒꯤ ꯑꯩꯈꯣꯏꯒꯤ ꯐꯤꯌꯥ꯭ꯔꯋꯦꯜ ꯇꯧꯕ ꯑꯗꯒꯤ ꯑ ꯀꯩꯅꯣ ꯇꯧꯕ ꯑ ꯀꯩꯀꯦ ꯐ꯭ꯔꯦꯁꯔꯁ ꯃꯤꯠ ꯍꯥꯏꯒꯗ꯭ꯔꯥ ꯑꯗꯨꯒꯨꯝꯕꯗꯨꯗꯤ ꯈꯤꯇꯪꯗꯤ ꯋꯥꯠꯂꯦ ꯐꯤꯌꯥꯚꯦꯜꯒ ꯇꯧꯕꯗꯣ ꯑꯗꯨꯒꯨꯝꯕꯗꯣ ꯑꯗꯨꯒꯨꯝꯕꯗꯣ ꯍꯧꯖꯤꯛ ꯇꯧꯅꯔꯤꯕ ꯑꯗꯨꯗꯨꯅ ꯑꯗꯨꯒꯤ ꯀꯦꯟꯗꯤꯗꯦꯠ ꯍꯥꯏꯗꯤ ꯚꯣꯠ ꯂꯦꯀꯗꯕꯁꯤꯡꯗꯣ ꯑꯗꯨꯗ ꯃꯣꯏ ꯆꯠ ꯆꯠꯇꯅ ꯇꯧꯅꯔꯤꯕꯅꯤ ꯑꯩꯈꯣꯏꯗꯤ ꯀꯌꯥ ꯌꯥꯎꯗꯦꯗ
ꯑꯣ ꯅꯣꯏꯗꯤ ꯅꯣꯏꯗꯤ ꯂꯣꯏꯔꯕꯅꯤꯅ ꯌꯥꯎꯗ꯭ꯔꯒꯁꯨ ꯌꯥꯔꯦꯗ ꯑꯗꯨꯝ
ꯎꯝ ꯁꯤꯅ ꯉꯔꯥꯡ ꯉꯁꯥꯏ ꯑꯌꯨꯛꯀꯤ ꯕꯣꯜꯗꯣ ꯌꯦꯡꯕ꯭ꯔꯣ
ꯌꯦꯡꯉꯦ ꯑꯩ ꯊꯋꯥꯏ ꯅꯨꯡꯉꯥꯏꯇꯦꯕꯤꯗ ꯂꯩꯔꯤ
ꯎ ꯐꯖꯗꯦꯍꯦ ꯉꯁꯥꯏ ꯑꯗꯨ ꯀꯃꯥꯏ ꯀꯃꯥꯏꯅ ꯇꯧꯈ꯭ꯔꯤꯅꯣꯅꯦ ꯑꯩꯗꯤ ꯌꯦꯡꯍꯧꯗꯌꯦ ꯑꯩ ꯅꯣꯡꯉꯥꯜꯂꯛꯄ ꯎꯝ ꯍꯥꯏꯔꯣꯔ
ꯐꯥꯔꯁ ꯐꯥꯔꯁ ꯍꯥꯐꯐꯧꯇꯤ ꯐꯥꯔꯁ ꯍꯥꯐ ꯍꯥꯏꯔꯤꯁꯦꯂꯚꯦꯟ ꯏꯂꯚꯦꯟ ꯃꯤꯅꯤꯠꯁꯇꯒꯤ ꯄꯦꯅꯥꯜꯇꯤ ꯄꯤꯔꯕꯅꯦꯕ ꯕ꯭ꯔꯥꯖꯤꯜ ꯍꯣꯏꯗ
ꯑꯥ
ꯑꯦꯂꯚꯦꯟ ꯃꯤꯅꯤꯠ ꯁꯨꯕꯗ ꯉꯥꯏ ꯒꯦꯝ ꯍꯧꯕꯗ ꯉꯥꯏꯌꯦꯕ ꯑꯗꯨꯗ ꯄꯦꯅꯥꯜꯇꯤ ꯄꯤꯔꯦ ꯄꯦꯅꯥꯜꯇꯤ ꯄꯤꯔꯒ ꯀꯩꯅꯣꯁꯦ ꯚꯦꯅꯦꯁꯦꯁꯁꯤꯅ ꯚꯦꯅꯦꯁꯦꯁꯅꯦ ꯑꯗꯨꯒ ꯕ꯭ꯔꯨꯅꯣꯅꯦ ꯃꯣꯏ ꯑꯅꯤꯁꯦ ꯆꯪꯉꯨꯅꯦꯕ ꯅ ꯆꯪꯉꯒ ꯚꯦꯅꯦꯁ ꯁꯤꯖꯗ ꯕꯣꯜꯗꯤ ꯄꯥꯏꯔꯝꯃꯦ ꯑꯗꯨ ꯃꯣꯏ ꯃꯁꯦꯟ ꯋꯥꯔꯤ ꯁꯥꯟꯅꯕꯗꯨꯗꯤ ꯈꯪꯗ꯭ꯔꯦ ꯑꯗꯨꯗꯣ ꯚꯦꯅꯦꯁꯇꯁꯟ ꯑꯃꯨꯛ ꯑꯃꯨꯛꯀ ꯕꯨꯅꯣꯟꯁꯤꯗ ꯕꯣꯜꯗꯤ ꯄꯤꯕꯅꯦꯕ
ꯑꯥ
ꯑꯗꯨꯗ ꯕꯅꯣꯁꯤꯅ ꯑꯃꯨꯛ ꯑꯃꯒ ꯒꯣꯜ ꯏꯔꯥꯏ ꯂꯥꯏꯅ ꯆꯟꯗꯣꯏꯕ ꯒꯣꯜꯗꯨꯕꯨ ꯍꯥꯏꯕꯗꯤ ꯀꯤꯞꯄꯔꯗꯣ ꯂꯦꯡꯕꯧ ꯂꯦꯡꯗꯦ ꯍꯥꯏꯕꯅꯤꯅ ꯌꯥꯝ ꯂꯥꯏꯅ ꯐꯥꯈꯤꯕ ꯍꯥꯏꯕ ꯇꯥꯔꯦ ꯕꯣꯜꯗꯣ
ꯑꯥ
ꯑ ꯃꯥꯅ ꯀꯤꯞꯄꯔꯁꯦ ꯀꯩꯅꯣ ꯀꯤꯞꯄꯔ ꯃꯥꯁꯦ ꯀꯗꯥꯏꯗ ꯀꯥꯎꯗꯣꯏꯅꯣ ꯁꯤ ꯍꯥꯟꯅ ꯌꯦꯡꯉꯨꯔꯦꯕ ꯑꯗꯨꯗꯒꯤ ꯀꯤꯞꯄꯔꯗꯨꯅ ꯑꯩꯈꯣꯏꯒꯤ ꯀꯩꯅꯣꯗꯒꯤ ꯑꯗꯨꯝ ꯃꯥꯒꯤ ꯃꯤꯠꯀꯤ ꯏꯪꯒꯤꯠꯇꯒꯤ ꯑꯗꯨꯝ ꯈꯪꯈ꯭ꯔꯖꯥꯠꯅꯦ ꯀꯗꯥꯏꯗ ꯀꯥꯎꯗꯣꯔꯔꯕꯅꯣꯅ ꯑꯗꯨꯗꯒꯤ ꯑꯗꯨꯗꯤ ꯕꯣꯜꯗ ꯑꯗꯨꯝ ꯐꯥꯔꯦꯗꯅ ꯑꯩ ꯊꯃꯣꯏ ꯆꯥꯛꯄꯁꯦ ꯍꯦꯛ ꯑꯗꯨ ꯒꯣꯜ ꯆꯠꯂꯝꯃꯕ ꯑꯗꯨꯒ ꯅꯣꯔꯋꯦꯅ ꯒꯣꯜ ꯑꯅꯤ ꯆꯜꯂꯒꯁꯨ ꯅꯦꯃꯥꯔꯅ ꯄꯦꯅꯥꯜꯇꯤꯗ ꯑꯃꯨꯛ ꯒꯣꯜ ꯑꯃ ꯆꯅꯦ ꯑꯗꯨ ꯗ꯭ꯔꯣ ꯑꯣꯏꯔꯅꯦꯕ ꯗ꯭ꯔꯣ ꯑꯣꯏꯔꯒꯗꯤ ꯑꯦꯛꯁꯇ꯭ꯔꯥ ꯇꯥꯏꯝꯗꯨꯗꯤ ꯑꯦꯛꯁꯇ꯭ꯔꯥ ꯇꯥꯏꯝ ꯑꯣꯏꯔꯒꯗꯤ ꯗꯤ ꯕ꯭ꯔꯥꯖꯤꯜꯗ ꯀꯥꯟꯅꯕ ꯆꯥꯟꯁꯁꯨ ꯋꯥꯡꯉꯤꯗꯅ ꯑ ꯑꯗꯨꯅ ꯑꯗꯨꯃꯥꯏꯅ ꯑꯣꯏꯔꯝꯗꯣꯏꯅꯦꯕ ꯑꯗꯨ ꯃꯥꯏ ꯁꯤꯒꯤ ꯁꯤꯒꯤ ꯕꯨ꯭ꯔꯅꯣꯁꯤꯅ ꯍꯦꯛ ꯃꯥꯅ ꯄꯦꯅꯥꯜꯇꯤ ꯁꯣꯏꯕꯒꯤꯅꯦꯕ ꯁꯤ ꯃꯣꯏ ꯑꯦꯛꯁꯇ꯭ꯔꯥ ꯇꯥꯏꯝꯁꯨ ꯁꯥꯟꯅꯗ꯭ꯔꯦ ꯒꯣꯜ ꯃꯤ ꯅꯣꯔꯋꯦꯒꯤ ꯑꯍꯜ ꯍꯟꯅ ꯒꯣꯜ ꯑꯅꯤ ꯆꯠꯂꯤꯗꯨꯗꯤ ꯏꯔꯥꯏ ꯂꯥꯏꯅ ꯆꯟꯈ꯭ꯔꯦꯕ ꯑꯃꯅ ꯍꯦꯗꯔꯅꯤ ꯑꯃꯅ ꯗꯥꯏꯔꯦꯛ ꯁꯨꯠꯅꯤ ꯑꯗꯨꯅ ꯌꯥꯝ ꯂꯥꯏꯅ ꯁꯨꯃꯥꯏꯅ ꯆꯟꯈꯤꯕ ꯍꯥꯏꯕ ꯇꯥꯏ ꯍꯜꯂꯟꯗꯣ
ꯑꯣ ꯉꯔꯥꯡꯗꯤ ꯅꯦꯃꯥꯔ ꯌꯥꯎꯋꯦꯕ
ꯃꯦꯟꯃꯥꯔ ꯌꯥꯎꯋꯦ ꯃꯦꯟꯃꯥꯔ ꯃꯥ ꯂꯣꯏꯔꯦ ꯃꯥꯒꯤ ꯋꯥꯔꯜ ꯀꯞ ꯃꯥ ꯃꯇꯨꯡꯗꯒꯤ ꯋꯥꯔꯜ ꯀꯞ ꯌꯥꯎꯔꯣꯏꯁꯤ ꯃꯥꯏ ꯑꯔꯣꯏꯕ ꯑꯣꯏꯔꯦꯕꯀꯣ ꯃꯥꯒꯤ ꯑꯔꯣꯏꯕ ꯑꯣꯏꯅ ꯑꯔꯣꯏꯕ ꯑꯣꯏꯅ ꯃꯉꯣꯟꯗ ꯄꯦꯅꯥꯜꯇꯤ ꯁꯨꯠ ꯄꯤꯌꯦꯕ ꯑꯗꯣ ꯄꯦꯅꯥꯜꯇꯤ ꯁꯨꯠ ꯑꯥꯎꯠ ꯇꯧꯨ ꯑꯃꯨꯛꯀ ꯅꯦꯟꯃꯥꯔꯒ ꯑꯃꯨꯛꯀ ꯃꯣꯏꯒꯤ ꯅꯣꯔꯋꯦꯒꯤ ꯀꯤꯞꯄꯔꯗꯨꯃ ꯑꯃꯨꯛ ꯈꯟꯅꯔꯛꯄꯅꯦꯅꯦ
ꯃ ꯑ ꯑ ꯈꯪꯗꯦ ꯑꯗꯨꯝ ꯀꯤꯞꯄꯔꯅꯁꯨ ꯃꯣꯏ ꯀꯥꯗ꯭ꯔꯣ ꯑꯗꯨꯝ ꯂꯩꯔꯕꯅꯤꯅ ꯑꯗꯨꯝ ꯍꯥꯏꯕꯅꯤꯗ ꯒꯣꯜ ꯅꯪ ꯒꯣꯜ ꯆꯟꯕ ꯉꯝꯃꯒꯗꯤ ꯑꯦ ꯇꯧꯅꯤ ꯇꯧꯅꯤ ꯀꯥꯟꯅ ꯃꯣꯏ ꯃꯔꯣꯟꯗꯤ ꯑꯗꯨꯝ ꯉꯥꯡꯥꯟꯕ ꯇꯥꯏ ꯑꯗꯨ ꯅꯦꯃꯥꯟ ꯑꯃꯃꯨꯛꯀ ꯆꯟꯒꯅꯤ ꯆꯟꯒꯅꯤꯅ ꯑꯗꯨꯝ ꯃꯨꯛꯅꯕꯗꯣ ꯆꯤꯟꯗꯒꯤ ꯑꯗꯨꯃꯥꯏꯅ ꯇꯧꯔꯒ ꯅꯦꯃꯥꯔꯒ ꯒꯣꯜꯕꯨꯗꯤ ꯆꯜꯂꯦꯗꯅ
ꯎꯝ
ꯀ ꯃꯣꯏ ꯍꯟꯗꯛ ꯂꯥꯛꯄꯗ ꯉꯥꯏꯔꯤ ꯅꯅꯤꯃꯥ ꯍꯣꯏꯗꯤ ꯐꯤꯐꯥ ꯋꯥꯔꯜ ꯀꯞ ꯌꯥꯎꯔꯛꯏꯁꯦ ꯃꯔꯤꯔꯛ ꯁꯨꯔꯕꯅꯤ ꯗꯤ ꯃꯣꯏꯗꯤ ꯑꯅꯧꯕꯅꯤ ꯑꯅꯧꯕꯅꯤ ꯀꯗꯥꯏꯗꯒꯤ
ꯅꯣꯔꯋꯦꯗꯤ ꯍꯟꯇꯛꯅ ꯑꯍꯥꯟꯕ ꯑꯣꯏꯔꯝꯗꯧ ꯃꯥꯜꯂꯦꯅꯦ
ꯃꯣꯏ ꯍꯟꯗꯛ ꯀꯩꯅꯣꯒꯤ ꯅꯣꯔꯋꯦ ꯍꯧꯖꯤꯛ ꯁꯥꯟꯅꯕꯨꯗꯤ ꯁꯥꯟꯅꯩ ꯑꯗꯨꯗ ꯍꯟꯗꯛ ꯃꯣꯏ ꯀ꯭ꯋꯥꯔꯇꯔ ꯐꯥꯏꯅꯦꯜ ꯆꯠꯂꯤꯁꯦ ꯑꯍꯥꯟꯕꯅꯦꯕꯀꯣ ꯑꯗꯣ ꯃꯣꯏ ꯍꯧꯖꯤꯛ ꯀ꯭ꯋꯥꯇꯔ ꯐꯥꯏꯅꯦꯜ ꯆꯪꯉꯦ ꯏꯪꯂꯦꯟꯁꯨ ꯀ꯭ꯋꯥꯇꯔ ꯐꯥꯏꯅꯦꯜ ꯆꯪꯉꯦ ꯏꯪꯂꯦꯟꯒ ꯅꯣꯔꯋꯦꯒ ꯁꯥꯟꯅꯗꯣꯔꯦꯕ ꯍꯧꯖꯤꯛ
ꯑꯣ ꯅꯨꯡꯉꯥꯏꯃꯤ
ꯑꯥ ꯑꯩꯗꯤ ꯏꯪꯂꯦꯟꯒ ꯅꯣꯔꯋꯦꯒ ꯑꯣꯏꯅ ꯏꯪꯂꯦꯟ ꯑꯣꯏꯅ ꯁꯞꯄꯣꯔꯠꯧ ꯇꯧꯅꯦꯕꯀꯣ
ꯑꯣ ꯃꯃꯥꯡꯗ ꯀꯩꯅꯣ ꯃꯃꯥꯡꯗ ꯅꯣꯔꯋꯦꯁꯦ ꯑꯥꯔꯖꯦꯟꯇꯤꯅꯥ ꯅꯠꯇ꯭ꯔꯣ ꯁꯥꯟꯅꯈꯤꯕꯗꯨꯕꯨꯣ
ꯈꯪꯗꯦꯕꯣ ꯑꯗꯨꯗꯤ ꯍꯥꯏꯕꯗꯤ ꯅꯣꯋꯦꯁꯦ ꯄꯥꯛ ꯃꯤꯅ ꯃꯤꯅꯁꯨ ꯇꯥꯟꯅꯗꯦꯅ
ꯑ ꯍꯂꯥꯟ ꯌꯥꯎꯕꯩꯅꯤꯗ ꯍꯂꯥꯟ ꯌꯥꯎꯕꯩꯅꯤꯗ
ꯍꯣꯏ ꯍꯣꯏ ꯍꯜꯍꯟ ꯍꯜꯍꯟ ꯌꯥꯎꯕꯩ ꯃꯩ ꯈꯪꯕꯨꯗꯤ ꯈꯪꯅꯩꯅꯤ
ꯎꯝ ꯑꯗꯨꯒ ꯌꯥꯝ ꯀꯥ ꯍꯦꯟꯅ ꯍꯩꯕ ꯂꯝꯗꯤ ꯅꯠꯇꯦꯕ ꯃꯣꯏꯁꯦ ꯑꯗꯣ ꯍꯟ ꯍꯟꯇꯛꯇꯤ ꯈꯪꯗꯦꯕ ꯀꯃꯥꯏꯅ ꯇꯧꯅꯣ
ꯍꯟꯗꯛꯇꯤ ꯃꯣꯏ ꯗꯤꯐꯦꯟꯁ ꯑꯁ ꯌꯥꯝ ꯐꯩ ꯃꯣꯏ ꯗꯤꯐꯦꯟꯁꯁꯦ ꯍꯥꯏꯕꯗꯤ ꯍꯣꯏ ꯆꯪꯍꯟꯗꯔꯦꯕꯀꯣ
ꯑꯥ
ꯃꯣꯏ ꯑꯁ ꯃꯣꯏ ꯀꯤꯞꯄꯔ ꯉꯔꯥꯡ ꯀꯤꯞꯄꯔꯗꯣ ꯑꯁ ꯈꯨꯍꯩꯒꯤꯗꯤ ꯑꯣꯏꯣꯏꯔꯦ ꯑꯅꯤꯔꯛꯍꯨꯝꯂꯛ ꯣꯜꯗ ꯎꯝ ꯑꯅꯤꯔꯛ ꯑꯍꯨꯝꯂꯛ ꯒꯣꯜ ꯆꯟꯗꯣꯏꯗ ꯃꯥꯅ ꯑꯗꯨꯝ ꯐꯥꯕ ꯐꯥꯕ ꯍꯥꯏꯕ ꯇꯥꯔꯦ ꯐꯝꯃꯟꯗꯅ ꯃꯈꯨ ꯁꯣꯏꯏꯅꯤ ꯀꯩꯅꯣꯅꯦ
ꯑꯣ
ꯃꯈꯨꯠꯇꯣ ꯄꯣꯁꯇ ꯌꯩꯗꯅ ꯈꯨ ꯇꯦꯛꯀꯦ ꯇꯧꯕꯅꯦꯕ ꯑꯩꯅ
ꯑꯣ ꯀꯩꯅꯣꯗꯤ ꯅꯦꯃꯥꯔꯗꯤ ꯑꯗꯨꯝ ꯐꯨꯜ ꯇꯥꯏꯝ ꯊꯥꯗꯣꯔꯛꯄ꯭ꯔꯥ ꯅꯠꯇ꯭ꯔꯒꯅ ꯍꯥꯞ
ꯄꯣꯔ ꯇꯥꯏꯝ ꯊꯥꯗꯔꯛꯇꯦ ꯃꯥ ꯁꯤꯛꯁꯇꯤ ꯁꯤꯛꯁꯇꯤ ꯑꯩꯠ ꯃꯤꯅꯤꯠ ꯁ ꯍꯥꯏꯅ ꯂꯣꯏꯔ ꯃꯇꯥꯡꯗ ꯃꯦꯟꯃꯥꯔꯗꯣ ꯊꯥꯔꯛꯄꯅꯦ ꯁꯤꯛꯁꯇꯤ ꯅꯥꯏꯟ ꯃꯤꯅꯤꯠꯁ ꯁꯚꯦꯟꯇꯤ ꯃꯤꯅꯤꯠꯁ ꯑꯗꯨꯋꯥꯏꯗ ꯀꯣ
ꯎꯝ
ꯑꯗꯨꯣꯃ ꯃꯤꯅꯤꯠ ꯀꯨꯟꯕꯨꯗꯤ ꯁꯥꯟꯅ ꯁꯥꯟꯔꯦ
ꯀꯩꯒꯤꯅꯣ ꯉꯔꯥꯡ ꯕꯤꯅꯤꯁꯦꯁꯣꯏꯅ ꯃꯣꯏꯅ ꯄꯦꯅꯥꯜꯇꯤ ꯂꯧꯔꯛꯇ꯭ꯔꯤꯁꯤ ꯀꯩꯒꯤꯅꯣ ꯁꯤꯅꯤ
ꯈꯪꯗꯦ ꯃꯣꯏ ꯃꯁꯦꯟ ꯃꯅꯨꯡꯗ ꯃꯅꯨꯡꯗ ꯋꯥꯔꯤ ꯁꯥꯟꯅꯕ ꯂꯩꯔꯝꯒꯅꯤ
ꯑ ꯕꯤꯖꯤꯁꯦꯁꯨ ꯀꯩꯅꯣ ꯇꯧꯕ꯭ꯔꯕ ꯃꯥꯁꯨ ꯐꯨꯜ ꯇꯥꯏꯝ ꯊꯥꯗꯣꯛꯇꯕ꯭ꯔꯕ ꯑꯉꯥꯡꯁꯦ
ꯐꯨꯜ ꯇꯥꯏꯝ ꯊꯥꯗꯣꯛꯏꯅꯦ ꯚꯦꯟꯗꯦꯖꯦꯁ ꯂꯣꯏꯅꯁ ꯚꯦꯟꯗꯦꯖꯦꯁ ꯌꯥꯎꯗ꯭ꯔꯒꯗꯤ ꯉꯔꯥꯡ ꯋꯥꯔꯝꯅꯤꯑꯌꯦ
ꯑꯣ
ꯕꯦꯅꯦꯁꯦꯁ ꯌꯥꯎꯕꯒꯤ ꯈꯔ ꯑꯃꯨꯛ ꯐꯔꯤꯅꯦ ꯎꯝ ꯌꯥꯎꯔꯝꯗ꯭ꯔꯒꯗꯤ ꯑꯃꯨꯛꯀ ꯋꯥꯗꯣꯏꯅꯦ ꯇꯧꯔꯤꯁꯦ
ꯍꯥꯏꯗꯤ ꯃꯥ ꯀꯥꯎꯔꯁꯨ ꯌꯥꯏ ꯑꯗꯒꯤ ꯃꯥ ꯅꯠꯇ꯭ꯔꯁꯨ ꯀꯦ ꯁꯤ ꯃꯤꯔꯣꯛ ꯀꯥꯎꯔꯝꯃꯁꯨ ꯃꯤꯆꯟꯗ ꯆꯟꯅꯤ ꯍꯥꯏꯕ
ꯎꯝ ꯀꯁꯤ ꯃꯤꯔꯣꯁꯨ ꯉꯔꯥꯡ ꯒꯣꯜ ꯑꯃ ꯆꯟꯒꯦ ꯇꯧꯕꯅꯤꯅꯦ ꯃꯥꯅ ꯀꯥꯎꯕꯗꯣ ꯑꯗꯣ ꯎꯄꯥꯏ ꯂꯩꯇꯦ ꯑꯗꯨ ꯀꯤꯞꯄꯔꯗꯣ ꯍꯥꯏꯩꯃꯟꯈ꯭ꯔꯦꯕ ꯉꯔꯥꯡ ꯀꯤꯞꯄꯔꯗꯣ ꯄꯨꯔꯥ ꯄꯨꯔꯥ ꯏꯁ꯭ꯄꯥꯏꯗꯔ ꯃꯦꯟ ꯑꯣꯟꯈ꯭ꯔꯦꯕ
ꯅꯩꯕꯅꯤꯅꯦ ꯑꯗꯨꯗꯤ
ꯎꯝ ꯀꯤꯞꯄꯔꯗꯣ ꯌꯥꯏ ꯉꯔꯥꯡ ꯃꯣꯏ ꯀꯤꯞꯄꯔꯗꯣ
ꯍꯥꯜꯟꯐꯧꯗ ꯀꯤꯔꯤꯅꯦ ꯍꯥꯂꯜꯟꯕꯧꯗ ꯑꯅꯤꯔꯛ ꯑꯍꯨꯝꯔꯛ ꯃꯥ ꯎꯝ ꯎꯝ ꯀꯩꯅꯣ ꯀꯣꯛꯄꯥꯏꯗꯅꯀꯣ ꯑꯁ ꯒꯣꯜ ꯆꯜꯂꯦꯅ ꯒꯣꯜ ꯆꯜꯂꯦꯗꯅ ꯑꯗꯨꯃꯥꯏꯅ ꯈꯜꯂꯤꯅꯤ ꯃꯥꯖꯨ ꯑꯗꯨꯣ ꯑꯗꯨꯝ ꯆꯟꯗꯕ ꯍꯥꯏꯕꯥꯇꯔꯦ ꯑꯥ ꯃꯥ ꯑꯥ ꯍꯔꯥꯎꯔ ꯆꯠꯈ꯭ꯔꯦꯃ ꯃꯌꯨꯝꯗ
ꯎꯝ ꯑꯩꯁꯨꯨ ꯉꯔꯥꯡ ꯑꯥ
ꯃꯊꯪꯗꯤ ꯑꯥ ꯍꯥꯏꯌꯣ ꯍꯥꯏꯌꯣ ꯍꯥꯏꯌꯣ ꯍꯥꯏꯌꯣ
ꯉꯔꯥꯡꯗꯣ ꯑꯩꯁꯨ ꯕꯣꯜꯗꯣ ꯌꯦꯡꯒꯦ ꯇꯧꯔꯝꯃꯒ ꯑꯗꯨꯝ ꯇꯨꯝꯊ ꯂꯩꯔꯝꯃꯦꯕ ꯉꯥꯏꯗꯤ ꯌꯥꯔꯝꯕꯅꯦ ꯄꯨꯡ ꯑꯃꯒ ꯃꯤꯅꯤꯠ ꯇꯔꯥꯒ ꯇꯔꯦꯠ ꯇꯔꯥꯒ ꯇꯔꯦꯠ ꯑꯗꯨꯋꯥꯏꯐꯥꯎ꯫
ꯑꯣ ꯑꯩ ꯀꯩꯅꯣ ꯉꯔꯥꯡ ꯉꯁꯤꯒꯤꯁꯤ ꯃꯦꯠꯆ ꯌꯦꯡꯅꯕ ꯆꯥꯛ ꯉꯟꯇꯅ ꯆꯥꯔꯦ ꯑꯗꯨꯒ ꯏꯃꯥꯟꯅꯕꯒ ꯈꯔ ꯋꯥꯔꯤ ꯁꯥꯟꯅꯔꯦ ꯑꯗꯣ ꯋꯥꯔꯤ ꯁꯥꯟꯅ ꯁꯥꯟꯅꯅ ꯄꯨꯡ ꯇꯔꯥꯃꯥꯊꯣꯏ ꯇꯥꯔꯦ ꯄꯨꯡ ꯇꯔꯥꯃꯥꯊꯣꯏꯗꯒꯤ ꯄꯨꯡ ꯑꯃ ꯃꯈꯥꯏꯐꯧ ꯑꯩꯁꯦ ꯑꯦꯝ ꯑꯦꯜ ꯁꯥꯟꯅꯔ ꯂꯩꯕꯅꯦꯕꯀꯣ ꯃꯣꯕꯥꯏꯜ ꯂꯦꯖꯤꯟꯁꯇꯣ ꯑꯗꯨꯃꯥꯏꯅ ꯇꯧꯔꯒ ꯑꯗꯨꯝ ꯑꯗꯨꯗꯩ ꯑꯗꯨꯝ ꯌꯦꯡꯉꯦ ꯍꯥꯐ ꯇꯥꯏꯝꯐꯧ ꯌꯦꯡꯉꯦ ꯍꯥꯐ ꯇꯥꯏꯝ ꯃꯇꯨꯡꯗꯒꯤ ꯑꯩꯁꯦ ꯆꯥ ꯂꯣꯜꯂꯦ ꯆꯥꯔꯦ
ꯑꯥ ꯑꯥ
ꯑꯗꯥꯢꯅ ꯇꯧꯔꯒ ꯑꯗꯨꯝ ꯄꯣꯕꯗꯒꯤ ꯑꯗꯨꯝ ꯈꯣꯏꯗꯧ ꯁꯥꯎꯗꯅ ꯄꯤꯒꯁꯨ ꯈꯔ ꯇꯥꯔꯦ ꯑꯗꯩ
ꯑꯣ ꯑꯣ ꯉꯔꯡ ꯅꯨꯡꯉꯥꯏꯇꯦ ꯅꯨꯡꯉꯥꯏꯇꯕ ꯐꯣꯡꯗꯣꯛꯈ꯭ꯔꯦꯕ
ꯐꯣꯡꯗꯣꯛꯈ꯭ꯔꯦꯕ ꯈꯔ ꯐꯣꯡꯗꯣꯛꯈ꯭ꯔꯦ ꯍꯧꯖꯤꯛ ꯂꯥꯛꯏꯕ ꯄꯣꯔꯇꯨꯒꯣꯜꯁꯤꯅ ꯑꯃꯨꯛ ꯑꯃꯨꯛꯀ ꯑꯗꯨꯅ ꯍꯦꯟꯅ ꯑꯃꯨꯛꯀ ꯐꯨꯟꯗꯣꯛꯇꯨꯏꯅꯦ
ꯍꯣꯔꯦꯟ ꯍꯣꯔꯦꯟ ꯑꯩꯗꯤ ꯃꯊꯥ ꯁꯥꯔꯕꯅꯤ ꯇꯧꯔꯤꯁꯦ ꯍꯣꯔꯦꯟ꯫
ꯈꯔꯗꯤ ꯃꯤ ꯃꯤ ꯃꯤ ꯈꯔꯗꯤ ꯂꯥꯎ ꯈꯣꯡ ꯈꯔ ꯇꯧꯔꯛꯇ꯭ꯔꯦ
ꯇꯧꯔꯛꯑꯅꯤ-ꯇꯧꯔꯛꯑꯅꯤ ꯍꯣꯔꯦꯟ ꯍꯥꯏꯗꯤ ꯀꯩꯒꯨꯝꯕ ꯄꯣꯔꯇꯨꯒꯜꯁꯦ ꯂꯩꯍꯧꯇꯥꯔ ꯂꯩꯍꯧꯔ ꯂꯩꯍꯧꯔꯁꯨ ꯑꯥ ꯀꯩꯅꯣ ꯑꯥꯔꯖꯦꯟꯇꯤꯅꯥꯖꯨ ꯀꯩꯒꯨꯝꯕ ꯂꯩꯍꯧ ꯇꯥꯔꯒꯗꯤ ꯀꯩꯝ ꯈꯜꯂꯣꯏꯗꯕ ꯄꯣꯔꯇꯨꯒꯜ ꯂꯩꯍꯧꯔ ꯑꯥꯔꯖꯦꯟꯇꯤꯅꯥ ꯆꯪꯒ꯭ꯔꯗꯤ ꯄꯣꯠꯇꯣ ꯌꯥꯔꯔꯛꯇ꯭ꯔꯦꯕ
ꯌꯥꯔꯛꯇ꯭ꯔꯦꯕ ꯌꯥ ꯎꯝ
ꯎꯝ ꯃꯣꯏꯒꯤꯗꯤ ꯆꯪꯕꯒꯤ ꯆꯥꯟꯁ ꯌꯥꯝ ꯊꯤ ꯋꯥꯡ ꯂꯩꯔꯤꯕ
ꯋꯥꯡꯉꯦ ꯋꯥꯡꯉꯦ ꯃꯣꯏ ꯈꯪꯗꯦ ꯃꯣꯏ ꯍꯥꯏꯕꯨꯗꯤ ꯍꯥꯏꯅꯔꯤꯌꯦ ꯑꯗꯨꯝ ꯑꯥꯔꯖꯦꯟꯇꯤꯅꯥ ꯍꯣꯏꯒꯤ ꯃꯣꯏꯒꯤ ꯑꯣꯄꯣꯅꯦꯟ ꯍꯣꯏ ꯄꯤꯔꯤꯁꯦ ꯈꯣꯠꯂꯤꯁꯦ ꯍꯥꯏꯕꯗꯤ ꯂꯣꯏꯅ ꯑꯟꯗꯔꯗꯣꯛ ꯑꯣꯏꯕꯅꯤꯅ ꯑꯥꯔꯖꯦꯟꯇꯤꯅꯥ ꯑꯥ ꯄꯣꯔꯇꯨꯒꯣꯜꯒꯤ ꯐꯦꯟꯁ ꯍꯣꯏꯁꯤꯅ ꯈꯜꯂꯤꯁꯤꯅ ꯃꯣꯏꯗ ꯈꯔ ꯂꯥꯏꯕ ꯄꯤꯔꯤ ꯈꯣꯠꯂꯤ ꯑꯥꯔꯖꯦꯟꯇꯤꯅꯥ ꯍꯣꯏꯁꯨ ꯈꯪꯕꯨꯗꯤ ꯈꯜꯂꯤꯕꯀꯣ ꯃꯣꯏꯁꯨ ꯀꯣ ꯍꯥꯏꯕꯗꯤ ꯃꯣꯏꯒꯤ ꯐꯤꯛꯆꯔꯁꯦ ꯂꯣꯏꯅ ꯈꯪꯅ- ꯗꯕ ꯍꯥꯏꯕꯗꯤ ꯅꯣꯡꯃꯗ ꯑꯩꯈꯣꯏꯅ ꯃꯤꯡ ꯄꯟꯗꯕꯁꯦ ꯁꯤ ꯀꯥ ꯀꯕꯣꯕꯔꯗꯦ ꯍꯥꯏꯁꯦ ꯅꯣꯡꯃꯗ ꯇꯥꯗꯦ ꯍꯥꯏꯕꯅꯦ ꯁꯤꯒꯤ ꯇꯤꯝꯁꯦ ꯑꯥ ꯑꯗꯨꯒ ꯑꯗꯨꯒ ꯀꯩꯅꯣꯒꯤ ꯍꯧꯖꯤꯛ ꯃꯣꯏꯒꯤ ꯀꯩꯅꯣꯗ ꯂꯩꯔꯤꯁꯦ ꯏꯖꯤꯞ ꯂꯩꯔꯦ ꯃꯣꯔꯣꯛꯀꯣ ꯂꯩꯔꯦ ꯃꯣꯔꯨꯀꯣꯗꯤ ꯐꯥꯎꯋꯤꯀꯣ ꯃꯣꯔꯣꯀꯣꯖꯦ ꯍꯧꯖꯤꯛ ꯎꯝ ꯑꯗꯨꯃꯥꯏꯅ ꯑꯣꯏꯗꯅ ꯑꯗꯣ ꯀꯕꯣꯕꯔ ꯄ꯭ꯂꯦꯖꯦ ꯃꯤꯅ ꯑꯁ ꯑꯥꯔꯖꯦꯟꯇꯤꯅꯥ ꯍꯣꯏ ꯏꯔꯥꯏ ꯂꯥꯏꯅ ꯐꯥꯎꯒꯅꯤ ꯍꯥꯏꯖꯤ꯫ ꯌꯦꯡꯉꯨ ꯑꯁꯨꯛ ꯋꯥꯅ ꯑꯥꯔꯖꯦꯟꯇꯤꯅꯥ ꯍꯣꯏꯁꯨ ꯀꯥꯕ ꯑꯥ ꯀ ꯑ ꯑꯦꯛ ꯑꯦꯛꯁꯇ꯭ꯔꯥ ꯇꯥꯏꯝ ꯍꯥꯞꯄꯒꯅꯦꯕ ꯃꯣꯏꯥ ꯀꯥꯔꯤꯗꯣ ꯎꯝ ꯑꯗꯨꯅ ꯃꯤ ꯃꯤ ꯌꯥꯝ ꯑ ꯄꯩꯁꯥ ꯌꯥꯝ ꯃꯥꯡꯅꯕꯅꯦ ꯃꯣꯏ ꯑꯔꯖꯦꯟꯇꯤꯅꯥꯒ ꯀꯥꯕꯣ ꯕꯔꯗꯦꯒ ꯁꯥꯟꯅꯈꯤꯕꯗꯣ
ꯑꯥ ꯑꯥ
ꯑꯗꯨꯗ ꯄꯩꯁꯥ ꯄꯩꯁꯥ ꯌꯥꯝ ꯃꯥꯡꯉꯦ ꯍꯥꯏꯕꯅꯦ ꯑ
ꯑꯁ ꯈꯪꯗꯦꯕꯣ ꯍꯟꯗꯛꯀꯤꯁꯦ ꯍꯟꯗꯛꯀꯤꯁꯦ ꯄꯨꯔꯥ ꯕꯦꯔꯥꯅꯤꯀꯣ ꯑꯩꯗꯤ ꯍꯥꯏꯗꯤ ꯄꯣꯔꯝꯃꯗꯤ ꯐꯅꯤ ꯇꯁꯤꯅꯤ